ꯇꯥꯕ꯭ꯔꯣ ꯇꯥꯕ꯭ꯔꯣ
ꯑꯣ ꯇꯥꯏꯌꯦ
ꯑꯣ ꯈꯪꯉꯦꯀꯣ ꯑꯩꯉꯣꯟꯗ
ꯈꯪꯗꯦꯅꯦ
ꯋꯥꯔꯤ ꯄꯥꯎ ꯋꯥꯔꯤ ꯁꯥꯟꯅꯗꯕ ꯀꯨꯏꯕꯤ ꯀꯥꯎꯔꯕ ꯖꯥꯠꯔꯥ
ꯑꯥ ꯑꯥ
ꯑꯩ ꯃꯤꯡ ꯍꯥꯏꯕ ꯌꯥꯗꯝꯅꯤ ꯑꯗꯣ ꯍꯥꯏꯔꯛꯑꯣ
ꯑꯣ ꯑꯩꯈꯣꯏꯅꯤ ꯑꯁ ꯀꯣꯜ ꯉꯥꯟꯅꯈ꯭ꯔꯕ ꯑꯣꯏꯕ꯭ꯔꯥ
ꯍꯣꯏ
ꯑꯣ
ꯑꯩ ꯅꯤꯡꯁꯤꯡꯕ ꯉꯝꯗꯕꯩ ꯑꯣꯢꯔꯝꯅꯤ ꯑꯣ ꯆꯥꯔꯦ ꯆꯥꯛ ꯆꯥ ꯇꯣꯛꯂꯒꯥ ꯇꯨꯝꯒꯦꯅꯥ
ꯑꯣ ꯀꯩ ꯃꯊꯦꯜ ꯆꯥꯔꯒꯦ
ꯏꯆꯦ ꯑꯃꯅꯁꯨ ꯇꯧꯔꯛꯀꯦ ꯍꯥꯏꯕꯅꯦꯕ ꯑꯗꯨꯒ ꯑꯩꯗꯤ ꯆꯦꯔꯥ ꯈꯟꯕ
ꯆꯥꯛ ꯆꯥꯔ꯭ꯕꯣ ꯑꯦ ꯁꯣꯔꯤ ꯀꯩ ꯃꯊꯦꯜ ꯆꯥꯒꯦ
ꯗꯜ ꯆꯌꯦ
ꯑꯣ
ꯕꯣꯜ ꯌꯦꯡꯗ꯭ꯔꯦ ꯉꯁꯤꯗꯤ
ꯍꯥ ꯑꯧ ꯕꯣꯔꯗꯤꯡ ꯇꯥꯔꯦ ꯅꯪ ꯅꯪꯗꯤ ꯆꯥꯈ꯭ꯔꯕ
ꯑꯩ ꯆꯥꯈ꯭ꯔꯦ ꯍꯣꯏ
ꯎꯝ ꯀꯩ ꯑꯦꯟꯁꯥꯡ
ꯗꯗ ꯌꯦꯔꯨꯝ ꯆꯥꯏꯗ ꯑꯩꯈꯣꯏꯁꯦ
ꯑꯣ ꯕꯣꯔꯗꯤꯡꯗ ꯂꯩꯕꯅꯤꯅ
ꯕꯣꯔꯗꯤꯡꯗ ꯍꯣꯁꯇꯦꯜꯗꯀꯣ
ꯑꯣ ꯍꯧꯖꯤꯛꯤ ꯀꯩꯗꯧꯔꯤ ꯅ ꯑ ꯍꯥꯥ
ꯔꯥꯡꯗꯤ ꯐꯨꯠꯕꯣꯜ ꯌꯦꯡ꯭ꯔꯣ
ꯌꯦꯡꯗꯦ ꯉꯔꯥꯡ ꯇꯨꯝ ꯇꯨꯝꯈ꯭ꯔꯦ ꯏꯁꯥ ꯅꯨꯡꯉꯥꯏꯇꯕꯒꯤ ꯑꯥ ꯂꯩꯌꯦ ꯄꯣꯔꯇꯨꯒꯜꯅ ꯉꯝꯈ꯭ꯔꯦ
ꯍꯣꯏ ꯍꯥꯏꯗꯤ ꯅꯪ ꯌꯦꯡꯔꯝꯒꯗ꯭ꯔꯥ ꯍꯥꯏꯅ ꯈꯟꯅꯤꯅꯦ
ꯑꯩꯗꯣ ꯉꯔꯥꯡ ꯕꯣꯜ ꯌꯦꯡꯅꯉꯥꯏꯒꯤ ꯄꯥꯝꯅꯤꯡꯕ
ꯎꯝ
ꯎ ꯎꯝ ꯀꯔꯤ ꯋꯥꯔꯤ ꯂꯩꯅꯁꯤꯔꯥ
ꯎꯝ ꯍꯌꯦꯡ ꯊꯕꯛ ꯆꯪꯅꯤꯡꯉꯕ꯭ꯔꯣ ꯉꯟꯅ ꯇꯨꯝꯃꯒꯒꯤ ꯇꯧꯔꯁꯨ
ꯎꯝ ꯑꯩ ꯆꯥꯛꯆꯥ ꯊꯣꯛꯣꯛꯄꯒ ꯇꯧꯅꯤꯡꯉꯥꯏ ꯂꯩꯇꯕꯅꯤꯅ ꯑꯗꯨꯝ ꯇꯨꯝꯃꯦ
ꯑꯣ
ꯑꯗꯨ ꯇꯨꯝꯕ ꯍꯥꯏꯁꯦ ꯇꯨꯝꯕ ꯅꯠꯇꯦꯗ ꯐꯣꯟꯗꯨꯝ ꯌꯦꯡꯉꯒ ꯂꯩꯗꯣꯏꯅꯦ
ꯎꯝ
ꯑꯌꯨꯛ ꯉꯟꯇꯥꯟꯅ ꯊꯕꯛ ꯆꯠꯄꯒꯤꯀꯣ
ꯑꯣ
ꯅꯣꯏꯗꯤ ꯁꯁꯀꯨꯜ ꯆ ꯇꯌꯥ
ꯁ꯭ꯀꯨꯜ ꯆꯠꯇꯗ
ꯎꯝ
ꯎ ꯎꯝ
ꯑꯥ
ꯍ
ꯎꯝ
ꯑꯁꯤ ꯅ ꯀꯩꯅꯣꯁꯦ ꯑꯇꯣꯞꯄ ꯑꯣꯏꯕ ꯃꯥꯂꯀꯣ ꯑꯩ ꯅꯤꯡꯁꯤꯡꯂꯛꯄꯒꯨꯝ ꯇꯧꯋꯦ
ꯀꯩ
ꯑꯁꯦ ꯀꯣꯜ ꯇꯧꯔꯛꯄꯒꯤ ꯀꯩꯅꯣꯁꯦ ꯑꯇꯣꯞꯄ ꯑꯣꯏꯕ ꯃꯥꯜꯂꯦꯕ ꯎꯝ ꯎꯝ ꯑꯗꯨꯅꯦ ꯑꯩ ꯈꯪꯂꯛꯄꯒꯨꯝ ꯇꯧꯔꯕ
ꯍ
ꯅꯤꯡꯁꯤꯡꯂꯛꯄꯒꯃꯥꯏꯅ
ꯑꯣ
ꯑꯩꯒꯤꯗꯤ ꯑꯖ
ꯌꯥꯗ꯭ꯔꯦ ꯀꯩ ꯌꯥꯗ꯭ꯔꯕ
ꯎ ꯔꯤꯁꯤꯞ ꯈꯛꯇ ꯇꯧꯕ ꯌꯥꯈ꯭ꯔꯕ
ꯑꯣ ꯊ ꯑꯣꯀꯤꯦ ꯑꯗꯨꯗꯤ ꯅꯪꯗꯤ ꯑꯣꯀꯦ
ꯆꯪꯈ꯭ꯔꯦ
ꯁꯤꯗꯤ ꯅꯣꯡ ꯇꯥꯔꯝꯅꯤꯣ ꯅꯣꯡ ꯇꯥꯕ꯭ꯔꯣ ꯀꯃꯥꯏꯅ ꯇꯧꯒꯦ ꯋꯦꯗꯔ
ꯑꯥ ꯉꯁꯥꯏ ꯅ ꯊꯤꯟꯅ ꯇꯌꯦ
ꯎꯝ
ꯅꯨꯡꯊꯤꯟ ꯇꯥꯔꯒ ꯍꯧꯖꯤꯛꯇꯤ ꯇꯥꯗꯦ
ꯑꯣꯀꯦ
ꯑꯩꯈꯣꯏꯒꯤ ꯂꯝꯕꯤ ꯑꯩꯈꯣꯏ ꯂꯩꯐꯝꯗꯣ
ꯍꯣꯏ
ꯅꯣꯡ ꯇꯥꯔꯗꯤ ꯂꯝꯕꯤ ꯆꯠꯄ ꯌꯥꯝ ꯅꯨꯡꯉꯥꯏꯇꯦꯕ
ꯍꯣꯏꯅꯦ ꯑꯗꯨ ꯅꯪꯅ ꯍꯥꯏꯕ ꯃꯐꯝꯗꯣ ꯒꯥꯔꯤ ꯑꯆꯧꯕ ꯆꯠꯄꯅꯤꯅꯀ ꯇ꯭ꯔꯦꯟ ꯇꯦꯛꯁꯤꯌꯥꯥꯏꯒꯤ ꯒꯥꯔꯤ ꯆꯠꯄꯅꯤꯅꯀꯣ
ꯎꯝ
ꯇ꯭ꯔꯛ ꯆꯠꯄꯅꯤꯅ ꯂꯝꯕꯤꯗꯣ ꯌꯥꯝ ꯊꯤꯔꯝꯒꯅꯤ
ꯑꯗꯣ ꯃꯅꯨꯡꯗ ꯀꯩꯅꯣ ꯆꯠꯐꯝꯗꯨꯝꯅꯦ ꯂꯝꯕꯤ ꯐꯩꯌꯦ ꯑꯗꯨꯒꯠ ꯆꯠꯇꯕ ꯑꯩꯈꯣꯏꯒꯤ ꯂꯝꯕꯤꯅꯤ ꯐꯠꯇ꯭ꯔꯤꯁꯦ
ꯎꯝ ꯀꯣꯏ ꯂꯥꯁ ꯊꯥꯗ꯭ꯔꯣ ꯊꯥꯈ꯭ꯔꯕꯒꯨꯝ ꯇꯧꯕ ꯃꯥꯜꯂꯦ
ꯃꯅꯨꯡꯗ ꯊꯥꯗꯤ ꯑ ꯃꯄꯥꯟꯗꯣ ꯑꯗꯨꯗ ꯈꯛꯇꯅꯦ ꯊꯥꯕ
ꯅꯣꯡꯆꯨꯕꯗꯤ ꯑꯁꯤ ꯑꯗꯨꯗꯤ ꯅꯨꯡꯉꯥꯏꯔꯅꯤ ꯈꯣꯡꯎꯞꯀꯗꯤ ꯀ ꯃꯣꯠꯂꯅꯤ
ꯑꯗꯨꯒꯤ ꯁ꯭ꯂꯤꯞꯄꯔ ꯑꯋꯥꯡꯕ ꯑꯃ ꯇꯣꯡꯉꯦ
ꯎ
ꯁ ꯁꯦ ꯁꯦ
ꯁꯤꯄꯔꯗꯣ
ꯁ꯭ꯂꯤꯄꯔ ꯑꯩꯗꯒꯤ ꯍꯦꯟꯅ ꯋꯥꯡꯕ ꯑꯃ ꯇꯣꯡꯂꯒ ꯑꯗꯨꯝ ꯆꯠꯂꯦ
ꯂꯩꯥꯏꯈꯣꯨꯝ ꯀꯩꯅꯣ ꯇꯧꯗꯅꯉꯥꯏꯒꯤ
ꯎꯝ
ꯏꯒꯤ ꯁꯥꯎ ꯑꯃꯁꯨ ꯊꯣꯛ ꯄꯥꯟꯗ ꯆꯠꯂꯦ ꯎꯝ ꯆꯠꯂꯦ
ꯄꯨꯡ ꯀꯌꯥꯗꯤ ꯅꯪꯒꯤ ꯊꯕꯛ ꯆꯠꯄꯁꯤ ꯂꯥꯏ ꯄꯨꯡ ꯀꯌꯥꯗꯤ ꯄꯨꯡ ꯀꯌꯥ ꯐꯥꯎ
ꯄꯨꯡ ꯑꯁꯤꯗꯒꯤꯗꯤ ꯑꯗꯨꯝ ꯁꯤꯛꯁꯇꯒꯤ ꯏꯁꯇꯥꯔꯠ ꯇꯧꯋꯀꯣ ꯑꯗꯣ ꯒꯥꯔꯤ ꯃꯊꯥꯡ ꯃꯊꯥꯡ ꯇꯣꯡꯕꯗ ꯁꯚꯦꯟ ꯑꯥꯗ ꯌꯧꯔꯀꯥꯟꯗ ꯄꯨꯡ ꯁꯚꯦꯟꯒꯨꯝꯕ ꯇꯥꯔꯅꯤ ꯁꯚꯦꯟ ꯊꯥꯔꯇꯤ ꯁꯚꯦꯟ ꯊꯥꯔꯇꯤ ꯑꯗꯨꯒꯤ ꯇꯥꯏꯝ ꯁꯚꯦꯟ ꯊꯥꯔꯇꯤ ꯑꯗꯨꯗꯩꯅ ꯇꯨ ꯇ꯭ꯋꯦꯟꯇꯤ ꯇꯨ ꯇ꯭ꯋꯦꯟꯇꯤ ꯐꯥꯎꯕ ꯎꯝ ꯑꯗꯨꯒ ꯌꯨꯝꯗ ꯌꯧꯔꯀꯥꯟꯗꯅ ꯊ꯭ꯔꯤ ꯊꯥꯔꯇꯤꯒꯨꯝꯕ ꯇꯥꯕꯁꯨ ꯌꯥꯎꯋꯦ ꯑꯗꯨꯒ ꯊ꯭ꯔꯤ ꯈꯛꯇ ꯇꯕꯁꯨ ꯌꯥꯎꯋꯦ
ꯑꯗꯨ ꯅꯪꯉꯣꯟꯗ ꯋꯥꯔꯤ ꯁꯥꯒꯦ ꯍꯥꯏꯗꯤ ꯄꯨꯡ ꯃꯔꯤ
ꯎꯝ ꯄꯨꯡ ꯃꯔꯤ ꯃꯉꯥ ꯃꯉꯥ ꯑꯗꯨꯋꯥꯏ ꯐꯥꯎꯕ
ꯆꯥꯛ ꯌꯦꯡꯁꯥꯡꯕꯨꯗꯤ ꯅꯪꯅ ꯊꯣꯡꯗꯦ
ꯊꯣꯡꯉꯦ ꯑꯗꯨ ꯃꯔꯛ ꯃꯔꯛꯇ ꯏꯅꯥꯎꯅꯨꯄꯤ ꯈꯣꯏꯅ ꯊꯣꯡꯕꯁꯨ ꯌꯥꯎꯋꯦ
ꯑꯣꯝ ꯁꯦꯇꯔꯗꯦ ꯁꯟꯗꯦꯁꯨ ꯆꯠꯂꯦ ꯁꯦꯇꯔꯗꯦ ꯁꯟꯗꯦꯗꯤ ꯁꯨꯇꯤ ꯑꯣꯏꯔꯝꯒꯅꯤ
ꯁꯟꯗꯦꯁꯨ ꯃꯤꯇꯤꯡ ꯂꯩꯔꯗꯤ ꯑꯗꯨꯝ ꯆꯠꯂꯦ ꯑꯗꯨꯒ ꯁꯇꯔꯗꯦ ꯅꯨꯃꯤꯠꯇꯁꯨ ꯍꯥꯐ ꯁꯦꯀꯦꯟ ꯁꯇꯔꯗꯦ ꯊꯥꯔꯠ ꯊꯥꯔꯠ ꯁꯦꯇꯔꯗꯦ
ꯑꯣ
ꯁꯨꯇꯤ ꯄꯥꯛꯅ ꯂꯩꯇꯦ ꯁꯝꯃꯔ ꯕ꯭ꯔꯦꯛ ꯍꯟꯗꯛ ꯐꯣꯔꯇꯤ ꯗꯦꯖ ꯊꯥꯏꯕ
ꯎꯝ
ꯑꯗꯨꯗꯒꯤꯗꯤ ꯁꯣꯇꯤ ꯄꯥꯛ ꯂꯩꯇ꯭ꯔꯦ ꯇ꯭ꯋꯦꯟꯇꯤ ꯁꯤꯛꯁ ꯍꯌꯦꯡ ꯍꯪꯆꯤꯠ ꯑꯃꯨꯛꯀ ꯁꯨꯇꯤ ꯂꯩꯌꯦ
ꯑꯣ
ꯑꯁ ꯀꯔꯤ ꯋꯥꯔꯤ ꯁꯥꯁꯤꯔꯥ
ꯋꯥꯔꯤꯁꯤ ꯁꯥꯕ ꯌꯥꯗꯕ ꯉꯥꯏꯍꯥꯛꯇꯪ ꯉꯥꯏꯕꯒꯤ
ꯑꯗꯨꯅꯦ ꯁꯥꯎꯟꯁꯨ ꯊꯣꯛꯄ ꯌꯥꯗꯦ ꯑꯗꯨꯅ
ꯅꯪꯗꯤ ꯏꯝꯐꯥꯜ ꯃꯅꯤꯄꯨꯔ ꯀꯥꯏ ꯀꯥꯏ ꯃꯐꯝꯗ ꯀꯣꯏꯔꯒꯦ ꯀꯣꯏꯔꯨꯔꯒꯦ ꯍꯥꯏꯕꯗꯤ ꯎꯈ꯭ꯔꯨꯜꯒꯨꯝꯕ ꯌꯧꯔꯕ꯭ꯔꯣ
ꯎꯈ꯭ꯔꯨꯜꯗꯤ ꯆꯠꯇ꯭ꯔꯤ ꯁꯣꯅꯥꯄꯇꯤ ꯐꯥꯎꯗꯤ ꯌꯧꯈ꯭ꯔꯦ
ꯁꯤꯔꯣꯏ ꯂꯤꯂꯤ ꯀꯥꯗ꯭ꯔꯤ
ꯀꯟꯗꯥꯏꯗꯒꯤꯅꯣ ꯀꯥꯗ꯭ꯔꯤ
ꯀꯣꯏꯕ ꯂꯥꯛꯄ ꯌꯥꯏꯅ ꯏꯁꯔꯣꯏ ꯐꯦꯁꯇꯤꯚꯦꯜ ꯇꯧꯕ ꯃꯇꯝꯗꯨꯗ ꯑꯗꯨꯀꯥꯟꯗꯤ ꯑꯃꯨꯛꯀ ꯃꯅꯤꯄꯨꯔ ꯁꯤꯆꯨꯋꯦꯁꯟꯁꯤ ꯏꯔꯥꯡ ꯂꯩꯕꯅꯤꯅꯀꯣ
ꯎꯝ ꯑꯗꯨꯅꯦ ꯌꯥꯝ ꯅꯨꯡꯉꯥꯏꯗꯧ ꯃꯥꯜꯂꯦ ꯑꯗꯨꯒꯤ ꯐꯦꯁꯇꯤꯚꯦꯜꯗꯣ
ꯅꯨꯡꯉꯥꯏꯕꯅꯦ
ꯑꯣ ꯅꯪ ꯀꯩꯅꯣꯅꯤꯀꯣ ꯇꯥꯡꯈꯨꯜꯅꯤꯀꯣ
ꯍꯣꯏ
ꯎꯝ ꯑꯩꯈꯣꯏꯅ ꯁꯤꯗ ꯊꯕꯛ ꯌꯥꯎꯃꯤꯟꯅꯕ ꯎꯈ꯭ꯔꯨꯜꯗꯒꯤ ꯑꯉꯥꯡ ꯑꯅꯤ ꯂꯩꯌꯦ
ꯑꯣ
ꯑꯩꯅ ꯍꯦꯛ ꯍꯦꯛ ꯂꯪꯅꯕ ꯑꯁ ꯅꯣꯏꯒꯤ ꯈꯨꯟꯗ ꯄꯨꯕꯤꯌꯨꯅꯦ ꯃꯕꯥꯅꯤ ꯍꯥ ꯍꯥꯥ ꯅꯣꯛꯏ
ꯎꯝ
ꯑꯩꯈꯣꯏꯅ ꯄꯨꯒꯔꯅꯦ ꯅꯪꯅ ꯆꯠꯇꯨꯔꯗꯤ ꯌꯥꯏꯌꯦ ꯑꯩꯅ ꯑꯗꯣ ꯄꯨꯒꯅꯣ ꯑꯩꯈꯣꯏꯗꯤ ꯃꯐꯝꯁꯨ ꯈꯪꯗꯦ ꯑꯗꯨꯒ ꯂꯩꯅꯉꯥꯏꯁꯨ ꯂꯩꯇꯦ ꯑꯗꯨ ꯅꯣꯏꯅ ꯎꯝ ꯄꯨꯕꯤꯗ꯭ꯔꯗꯤ ꯑꯩ ꯑꯩꯗꯤ ꯀꯃꯥꯏꯅ ꯆꯠꯀꯗꯧꯕ ꯍꯥꯏꯕ ꯖꯣ ꯃꯥꯅ ꯍꯥꯏꯔꯤ ꯃꯣꯏꯅ ꯍꯥꯏꯔꯤꯅꯦ ꯑꯦ ꯑꯗꯨꯝ ꯆꯠꯂꯣ ꯑꯗꯨꯝ ꯂꯩꯒꯅꯤ
ꯎ ꯎ ꯆꯥꯟꯗꯤꯒꯔ ꯁꯥꯏꯠꯇꯒꯤ ꯀꯣꯏꯅꯤꯡꯉꯥꯏ ꯖꯥꯒ ꯂꯩꯇꯦ ꯃꯥꯜꯂꯦꯀꯣ ꯇꯨꯔꯤꯁ ꯏꯁꯄꯣꯠ ꯇꯨꯔꯤꯁ ꯏꯁꯄꯨꯠ ꯀꯨꯝꯕ
ꯑꯗꯨꯒ ꯍꯧꯖꯤꯛ ꯑꯃ ꯑꯅꯧꯕ ꯑꯃ ꯊꯣꯛꯂꯦ ꯄꯨꯔꯥ ꯌꯥꯝ ꯅꯨꯡꯉꯥꯏꯒ ꯑꯩꯥꯐꯥꯎ ꯑꯩꯁꯨ ꯆꯠꯇ꯭ꯔꯤ
ꯀꯔꯤ ꯀꯗꯥꯏꯗꯔꯣ
ꯀꯩꯅꯣ ꯃꯨꯖꯤ ꯍꯥꯏꯌꯦ ꯃꯣꯏ ꯈꯨꯟ ꯃꯃꯤꯡꯗꯣ ꯌꯥꯝ ꯅꯨꯡꯉꯥꯏꯌꯦ ꯎꯝ ꯇꯨꯔꯦꯟ
ꯑꯣ ꯑꯦ ꯆꯥꯛꯄꯤ ꯀꯔꯣꯡꯝꯒꯤ ꯇꯨꯔꯦꯟꯗꯣ ꯅꯨꯡꯉꯥꯏꯗꯧ ꯃꯥꯜꯂꯦ ꯌꯨꯇ꯭ꯌꯨꯞꯇꯒ ꯌꯦꯡꯕꯗ
ꯑꯥ ꯌꯥꯝ ꯅꯨꯡꯉꯥꯏꯕꯅꯤ ꯑꯗꯨ ꯑꯗꯨ ꯐꯥꯎꯗꯤ ꯆꯠꯈ꯭ꯔꯦ ꯎꯔꯦ
ꯑꯣ ꯆꯠꯔꯈꯕ ꯅꯪ
ꯎꯝ ꯑꯩꯈꯣꯏꯗ ꯆꯥꯟꯗꯦꯜ ꯍꯥꯏꯔꯁꯨ ꯆꯥꯟꯗꯦꯜꯒ ꯌꯥꯝ ꯂꯥꯅꯩꯕꯀꯣ ꯂꯥꯞꯅꯩ ꯍꯥꯏꯁꯦ ꯚꯥꯔꯥꯗꯣ ꯕꯁꯇ ꯆꯠꯂꯤ ꯆꯠꯄ ꯀꯥꯟꯗ ꯚꯔꯥꯁꯦ ꯁꯤꯛꯁꯇꯤꯒꯨꯝꯕ ꯂꯧꯕꯅꯦ
ꯑꯣ ꯅꯣꯏꯒꯤ ꯈꯨꯟꯁꯦ ꯀꯛꯆꯤꯡ ꯁꯥꯏꯠꯔꯣꯝ ꯆꯠꯄ꯭ꯔꯥ ꯅꯠꯇ꯭ꯔꯒ ꯁꯨꯛ ꯅꯨ ꯁꯥꯏꯠ ꯇ꯭ꯔꯥꯐꯤꯛ ꯑꯔꯣꯝ ꯂꯝꯕꯤ ꯁꯥꯏꯇ
ꯀꯛꯆꯤꯡ ꯂꯣꯝꯗꯒꯤ ꯆꯠꯀꯗꯣꯏꯅꯤ ꯑꯗꯣ ꯅꯣꯏꯅ ꯅꯣꯏꯅ ꯑꯗꯨꯗꯒꯤ ꯂꯥꯛꯑꯗꯥ ꯎꯝ ꯀꯛꯆꯤꯡꯡꯂꯣꯝ ꯁꯥꯏꯗꯠꯇ ꯆꯠꯀꯗ ꯃꯣꯔꯦ ꯈꯪꯕ꯭ꯔꯥ ꯃꯣꯔꯦꯔꯣꯝ ꯂꯥꯏꯟꯗꯅꯦ ꯑꯩꯈꯣꯏ
ꯍꯥꯏꯕꯗꯤ ꯑꯩꯅ ꯍꯥꯏꯕꯗꯤ ꯀꯛꯆꯤꯡ ꯂꯣꯝ ꯆꯪꯈ꯭ꯔ ꯆꯪꯒꯗꯕ꯭ꯔꯥ ꯂꯝꯈꯥꯏꯗꯤ ꯄꯂꯦꯜꯔꯣꯝ ꯀꯨꯝꯒꯗꯕ꯭ꯔꯥ
ꯂꯝꯈꯥꯏ ꯂꯝꯈꯥꯏ ꯀꯛꯆꯤꯡ ꯀꯛꯆꯤꯡ ꯂꯩꯔꯦ ꯂꯝꯈꯥꯏ ꯂꯩꯔꯦꯗꯅ ꯂꯝꯈꯥꯏꯗꯒꯤꯅ ꯑꯃꯨꯛ ꯄꯂꯦꯟ ꯂꯩꯌꯦꯗꯅ
ꯍ ꯄꯂꯦꯜꯗꯨꯣ ꯑꯃꯨꯛ ꯂꯥꯟꯕ ꯇꯥꯕ
ꯄꯂꯦꯟ ꯄꯂꯦꯟꯗꯒꯤꯗꯤ ꯚꯔꯥ ꯇ꯭ꯋꯦꯟꯇꯤ ꯂꯧꯈ꯭ꯔꯦ ꯇ꯭ꯋꯦꯟꯇꯤꯗꯤ ꯑꯩꯈꯣꯏ ꯈꯨꯟ ꯆꯪꯕ ꯀꯥꯟꯗ
ꯑꯣ ꯑꯗꯨꯗꯤ ꯅꯪ ꯅꯣꯏ ꯈꯨꯟꯗꯨ ꯄꯂꯦꯜꯗꯒꯤ ꯆꯥꯟꯗꯦꯜ ꯂꯣꯝꯗ ꯆꯪꯒꯗꯕꯅꯦꯕꯀꯣ ꯆꯥꯟꯗꯦꯜ ꯂꯣꯝꯗꯅꯤꯀꯣ
ꯎꯝ ꯎꯝ ꯗꯤꯁꯇ꯭ꯔꯤꯛꯇ ꯆꯥꯟꯗꯦꯜ ꯆꯤꯡꯕ ꯑꯗꯨꯅ ꯃꯤꯅ ꯈꯪꯅꯕꯗꯤ ꯑꯩꯈꯣꯏ ꯈꯨꯟꯒꯤ ꯃꯃꯤꯡ ꯍꯥꯏꯗꯤ ꯈꯪꯗꯦꯗꯅ
ꯍꯣꯏ
ꯑꯗ ꯆꯥꯟꯗꯦꯜ ꯍꯥꯏꯔꯗꯤ ꯈꯪꯉꯦꯗꯅ ꯑꯗꯨꯏꯅꯦꯗ
ꯑꯣ ꯖꯨꯒꯣ ꯖꯨꯒꯣ ꯕꯦꯂꯤ ꯆꯠꯅꯤꯡꯉꯦꯅ ꯑꯃꯛ ꯅꯨꯡꯉꯥꯏꯒꯗꯧ ꯃꯥꯅ
ꯀꯩꯅꯣ ꯅꯪ ꯆꯠꯇ꯭ꯔꯤꯌꯦ
ꯆꯠꯇ꯭ꯔꯤ ꯅꯪ ꯆꯠꯈ꯭ꯔꯕ꯭ꯔꯣ ꯑꯣ ꯅꯪꯒꯤ ꯃꯑꯣꯡꯗ ꯍꯧꯖꯤꯛ ꯆꯠꯄ ꯆꯠꯄ
ꯅꯠꯇꯦ ꯅꯠꯇꯦ ꯑꯩꯅ ꯍꯥꯏꯕꯗꯤ ꯅꯣꯏꯗꯤ ꯑꯗꯨꯝ ꯀꯩꯅꯣ ꯇꯧꯈ꯭ꯔꯦꯗꯅ
ꯀꯔꯤ
ꯅꯪꯅꯗꯕ꯭ꯔꯥ
ꯀꯅꯣ ꯀꯩ ꯇꯧꯒꯦ
ꯎꯝ ꯅꯪ ꯎꯈ꯭ꯔꯨꯜꯗꯒꯤ ꯅꯠꯇ꯭ꯔꯣ
ꯍꯣꯏ ꯖꯨꯀꯣ ꯚꯦꯂꯤ ꯍꯥꯏꯕꯅꯤ
ꯑꯦ ꯑꯩꯒꯤ ꯋꯥꯈꯜꯁꯤꯀꯣ ꯑꯩꯒꯤꯀꯣ ꯉꯁꯤ ꯅꯨꯃꯤꯠ
ꯁꯦꯅꯥꯄꯇꯤꯗ ꯃꯥꯎ ꯃꯥꯎ ꯌꯧꯕꯗꯣ
ꯈꯪꯉꯦ ꯈꯪꯉꯦꯍ ꯑꯩꯗꯣ ꯀꯟꯐ꯭ꯌꯨꯁ ꯆꯠꯂꯒ ꯂꯩꯕ ꯑꯩꯁꯦ ꯀꯣꯛꯁꯦ ꯌꯥꯗ꯭ꯔꯕꯅꯦꯕ ꯉꯁꯤ ꯅꯨꯃꯤꯠꯁꯦ ꯑꯥ ꯄꯦꯟꯀꯤꯤꯜꯂꯔ ꯄꯦꯟꯀꯤꯜꯂꯔ ꯃꯔꯤ ꯁꯨꯔꯦꯕꯥ ꯑꯩꯅ ꯆꯥꯔꯤꯁꯦ ꯉꯁꯤ ꯅꯨꯃꯤꯠ
ꯀꯩꯒꯤꯅꯣ ꯍꯛꯆꯥꯡ ꯉꯥꯏꯇꯕꯒꯤꯔꯣ꯫
ꯑꯥ ꯁ꯭ꯀꯨꯜꯗꯒꯤꯅꯦ ꯑꯩ ꯏꯁꯥ ꯅꯨꯡꯉꯥꯏꯇꯗꯅ ꯃꯤꯅ ꯊꯤꯜꯂꯛꯏꯅꯦ ꯑꯗꯨꯒꯤ ꯑꯩ ꯇ꯭ꯔꯪ ꯆꯠꯄꯒꯤ ꯑꯩ ꯅꯪꯅ ꯉꯁꯥꯏ ꯐꯥꯔꯁꯇ ꯁꯤꯔꯣꯏ ꯂꯤꯂꯤ ꯄꯜꯂꯝꯕꯗꯨꯗ ꯑꯩꯒꯤ ꯋꯥꯈꯜ